ꯕ꯭ꯔꯣ
ꯇꯥꯕ꯭ꯔꯣ
ꯍꯣꯏ ꯇꯥꯏꯑꯦ
ꯐꯖꯟꯅ ꯇꯥꯕ꯭ꯔꯥ
ꯐꯖꯟꯅ ꯇꯥꯏ
ꯑꯣ ꯐꯔꯦ ꯑꯗꯨꯗꯤ
ꯆꯥꯛ ꯆꯥꯔꯕꯣ ꯅꯪꯗꯤ
ꯆꯥꯗ꯭ꯔꯤꯌꯦ
ꯎꯝ ꯑꯁ ꯆꯥꯕ ꯂꯣꯏꯔꯒ ꯑꯃꯨꯛ ꯀꯣꯏꯊꯣꯛꯎꯁꯤꯔꯥꯅ ꯑꯁꯤ ꯃꯄꯥꯟꯗ ꯊꯣꯛꯂꯛꯑꯒ ꯆꯠꯂꯤꯅꯤꯅꯦ
ꯑꯁ ꯅꯨꯡꯉꯥꯏꯌꯦꯅꯦ ꯀꯔꯤ ꯃꯊꯦꯜ ꯆꯥꯔꯒꯦ
ꯑꯁ ꯌꯦꯔꯨꯝꯒ ꯍꯋꯥꯏꯒ ꯑꯂꯨ
ꯍꯥꯎꯋꯦꯅꯦ
ꯄꯨꯟꯁꯤꯟꯅꯔꯒ ꯍꯥ ꯍꯥꯎꯕ꯭ꯔꯥ ꯍꯥꯎꯗꯕ꯭ꯔꯥ ꯈꯪꯗꯦ ꯑꯗꯨꯝ ꯆꯥꯈ꯭ꯔꯦ
ꯑꯁ ꯍꯥꯎꯕꯅꯤꯅꯦ ꯑꯗꯨꯒꯨꯝꯕꯗꯤ
ꯎꯝ ꯅꯣꯏꯗꯤ ꯍꯤꯟꯖꯥꯡ ꯀꯩꯀꯥ ꯊꯣꯡꯉꯕꯣ
ꯎꯝ ꯍꯧꯖꯤꯛ ꯈꯛꯇ ꯊꯣꯡꯗꯣꯛꯑꯒ ꯐꯝꯃꯤꯅꯦ ꯆꯥꯒꯦ ꯇꯧꯔꯒ ꯐꯣꯡ ꯐꯣꯡ ꯁꯥꯕꯒꯤ ꯆꯥꯕ ꯌꯥꯗ꯭ꯔꯤ ꯏꯪꯕ ꯉꯥꯏꯒꯦ ꯉꯥꯏꯍꯥꯛ
ꯀꯩ ꯃꯊꯦꯜꯗꯤ ꯊꯣꯡꯉꯒꯦꯅꯦ
ꯑꯂꯨꯒ ꯈꯥꯃꯦꯟ ꯑꯁꯥꯡꯕꯗꯣ ꯊꯣꯡꯕꯤꯈ꯭ꯔꯦ
ꯑꯥ
ꯍꯥꯎꯇꯦꯗ ꯑꯩꯈꯣꯏꯗꯤ
ꯑꯁ ꯑꯂꯨꯒ ꯈꯥꯃꯦꯟ ꯑꯁꯥꯡꯕꯗꯣ
ꯑꯥ
ꯎꯝ ꯍꯥꯎꯕꯅꯦꯍꯦ
ꯈꯪꯗꯦ ꯍꯥꯎꯕ꯭ꯔꯥ ꯍꯥꯎꯇꯕ꯭ꯔꯥ ꯌꯦꯡꯕ ꯇꯥꯔꯦ ꯆꯥꯔꯀꯥꯟꯗ ꯈꯪꯉꯅꯤ
ꯕꯪꯕꯪ ꯁꯥꯔꯤꯗꯤ ꯇꯞ ꯇꯞꯅ ꯆꯥꯈꯣ ꯗ
ꯑꯗꯨꯅꯦ ꯕꯪꯕꯪ ꯁꯥꯔꯤ
ꯉꯁꯤꯗꯤ ꯀꯔꯤ ꯊꯕꯛ ꯆꯠꯊꯣꯛꯀꯅꯤ
ꯇꯥꯕꯔꯣ
ꯑꯥꯎ
ꯑꯁ ꯎꯝ ꯁꯤ
ꯁꯤꯗꯤ ꯀꯃꯥꯏ ꯇꯧꯔꯅꯤ ꯑꯩꯗꯤ ꯌꯨꯝꯗ ꯑꯁꯨꯝ ꯂꯩꯔꯅꯤ ꯅꯪꯗꯤ ꯊꯕꯛ ꯆꯠꯊꯣꯛꯅꯤꯡꯉꯥꯏ ꯂꯩꯕ꯭ꯔꯥ
ꯎ
ꯌꯨꯝꯗ ꯑꯗꯨꯝ ꯂꯩꯗꯣꯏꯔ ꯑꯗꯨꯗꯤ
ꯍꯥꯥ
ꯌꯨꯝꯗ ꯑꯗꯨꯝ ꯂꯩꯒꯦꯔꯣ
ꯑꯩꯗꯤ ꯍꯣꯏ ꯃꯁꯤ ꯃꯊꯛꯇ ꯊꯕꯛ ꯁꯨꯅꯤ ꯈꯣꯠꯅꯤ ꯍꯥꯏꯗꯤ ꯍꯥꯏꯕꯅꯦ ꯑꯗꯣ ꯁꯨꯒꯗ꯭ꯔꯥ ꯁꯨꯔꯣꯏꯗ꯭ꯔꯥ ꯈꯪꯗꯕ ꯑꯃꯨꯛ ꯆꯠꯊꯣꯛꯏꯅꯤꯅꯦ
ꯑꯣ ꯍꯥꯏꯌꯦꯅꯦ ꯅꯨꯡꯁꯥ ꯁꯥꯗ꯭ꯔꯣ
ꯑꯁ ꯉꯁꯤꯗꯤ ꯃꯨꯛ ꯃꯥꯝꯃꯦ ꯀꯩꯌꯦ
ꯑꯁ ꯉꯁꯥꯏ ꯑꯌꯨꯛꯇꯤ
ꯉꯁꯥꯏ ꯑꯌꯨꯛꯇꯤ ꯅꯨꯡꯁꯥ ꯊꯣꯛꯂꯛꯑꯦ ꯑꯗ
ꯑꯁ ꯉꯁꯥꯏ ꯑꯌꯨꯛꯇꯣ ꯅꯨꯡꯁꯥ ꯈꯨꯀꯥꯟꯗꯣ
ꯀꯟꯕ꯭ꯔꯣ
ꯎꯝ ꯌꯥꯝ ꯀꯜꯂꯦ ꯑꯗꯣ ꯍꯧꯖꯤꯛꯇꯤ ꯈꯔ ꯑꯃꯨꯛ ꯀꯩꯅꯣ ꯇꯧꯈ꯭ꯔꯦ
ꯁꯣꯝꯗꯗꯤ ꯀꯟꯗꯦꯗ ꯍꯧꯖꯤꯛ
ꯅꯍꯥꯟꯗꯒꯤ ꯅꯣꯡꯗꯤ ꯑꯗꯨꯝ ꯃꯪꯕ ꯅꯣꯡꯗꯤ ꯁꯨꯛꯇ ꯇꯥꯗꯕ
ꯑꯣ
ꯀꯔꯤꯒꯤꯔꯥ ꯈꯪꯗꯦ
ꯐꯤꯔꯣꯝꯗꯁꯨꯅꯦ ꯑꯗꯨꯝ ꯃꯪꯗꯤ ꯃꯪꯉꯦꯕ ꯆꯨꯒꯗꯧ ꯆꯨꯒꯗ꯭ꯔꯅ ꯈꯜꯂꯒꯗꯤ ꯁꯨꯡ ꯆꯨ ꯆꯨꯔꯛꯇꯕ
ꯎꯝ ꯑꯗꯨꯅꯅꯦ ꯁꯥꯕꯅꯁꯨ ꯁꯤꯔꯦ
ꯃꯣꯏꯁꯦꯑꯈꯣꯏꯗꯤ ꯀꯗꯔ ꯐꯗ꯭ꯔ ꯇꯧ ꯃꯥꯜꯂꯦꯅꯦ
ꯎꯝ
ꯁꯨꯝ ꯃꯑꯣꯡ ꯈꯛꯇ ꯌꯦꯡꯍꯜꯂꯒ ꯍꯟ ꯑꯃꯨꯛ ꯍꯟꯕꯤꯗꯣ
ꯍꯣꯏ ꯅꯣꯡ ꯈꯔ ꯆꯨꯕꯤꯔꯗꯤ ꯈꯔꯁꯨ ꯏꯪꯒꯗꯕ ꯑꯁ
ꯑꯣ ꯅꯣꯡ ꯆꯣꯔꯗꯤ ꯍꯣꯏ ꯂꯩꯕꯁꯨ ꯅꯨꯡꯉꯥꯏꯕꯅꯤꯅꯦ ꯇꯨꯝꯕ ꯀꯌꯥꯗꯣ ꯅꯨꯡꯗꯥꯡꯗꯒ ꯅꯣꯡ ꯆꯨꯔꯒ ꯇꯨꯝꯕ ꯀꯌꯥꯅ ꯅꯨꯡꯉꯥꯏꯗ꯭ꯔꯣ
ꯅꯨꯡꯉꯥꯏꯕꯅꯤꯅꯦ ꯃꯪꯒ ꯃꯪ ꯈꯜꯂꯒ
ꯑꯁ ꯅꯪꯒ ꯈꯤꯇꯪ ꯅꯨꯡꯉꯥꯏꯔꯗꯤ ꯍꯥ
ꯑꯣꯈꯜꯒ ꯁꯥꯒꯠꯂꯒ ꯍꯥ
ꯑꯗꯣ ꯇꯥꯟꯅꯗꯕꯤꯒꯤ ꯃꯪꯗꯨꯗꯤ ꯃꯪꯗꯕ ꯑꯣꯏꯔꯤꯁꯅꯨꯀꯣ ꯃꯥꯡꯗꯗꯤ ꯇꯥꯟꯕꯁꯦ ꯋꯥꯗꯤ ꯋꯥꯕꯅꯦꯍꯦ ꯇꯥꯟꯅꯕꯁꯦ
ꯑꯁ ꯋꯥꯕꯅꯦ ꯑꯗꯨꯗꯤ ꯂꯥꯎꯊꯣꯛꯄꯁꯨ ꯉꯝꯗ ꯂꯦꯡꯊꯣꯛꯄꯁꯨ ꯉꯝꯗ
ꯅꯣꯏꯖꯦ ꯑꯗꯨꯝ ꯈꯪꯉꯝꯒꯗꯧꯅꯤꯅꯦꯀꯣ
ꯎꯝ ꯑꯗꯨꯝ ꯂꯣꯏ ꯈꯪꯕ ꯄꯣꯠꯅꯦꯗ꯫
ꯅꯪ ꯉꯁꯤꯗꯤ ꯀꯥꯏ ꯀꯥꯏ ꯆꯠꯀꯅꯤ?
ꯑꯩꯗꯤ ꯌꯨꯝꯗ ꯁꯨꯝ ꯂꯩꯒꯅꯤ ꯑꯗꯨꯝ ꯐꯝꯃꯒ꯫ ꯑꯃꯨꯛ ꯆꯥꯔꯒ ꯑꯃꯨꯛ ꯇꯨꯝ ꯑꯃꯨꯛ ꯆꯥꯔꯒ ꯑꯃꯨꯛ ꯇꯨꯝ ꯂꯩꯕꯁꯤꯅꯤꯅꯦ ꯄꯨꯟꯁꯤꯁꯦ꯫
ꯑꯁ ꯅꯨꯡꯉꯥꯏꯕ ꯄꯨꯟꯁꯤ ꯍꯥꯏꯕꯗ ꯌꯧꯔꯕꯅꯤꯅꯦ ꯅꯣꯏꯁꯤ꯫
ꯑꯁ ꯌꯥꯎꯗꯦꯗ ꯁꯤꯗꯁꯨ ꯀꯩꯅꯣꯅꯦꯗ ꯄꯩꯁꯥ ꯂꯩꯔꯗꯤ ꯂꯩꯕ ꯅꯨꯡꯉꯥꯏꯌꯦ ꯄꯩꯁꯥ ꯂꯩꯇ꯭ꯔꯗꯤ ꯑꯁ ꯂꯩꯕ ꯌꯥꯝ ꯅꯨꯡꯉꯥꯏ ꯇꯦ ꯍꯥꯄꯨ ꯌꯥꯝ ꯆꯨꯋꯦ꯫
ꯎꯝ ꯍꯣꯏ ꯑꯗꯨꯔꯣꯝꯗꯗꯤ ꯑꯗꯨꯃꯥꯏ ꯇꯧꯕꯅꯦꯍꯦ꯫
ꯅꯪꯗꯤ ꯑꯃꯨꯛ ꯊꯕꯛ ꯁꯨꯔꯔꯣꯏꯗ꯭ꯔꯣ?
ꯑꯩ ꯉꯁꯤꯅ ꯑꯃꯨꯛ ꯑꯩꯒꯤ ꯑꯥꯏ ꯀꯥꯔꯠ ꯑꯃꯨꯛ ꯔꯤꯁꯤꯞ ꯇꯧꯕꯅꯦꯕ꯫
ꯑꯣ
ꯑꯥꯏ ꯀꯥꯔꯗ ꯔꯤꯁꯤꯞ ꯇꯧꯔꯗꯤ ꯍꯣꯏ ꯍꯣꯏ ꯆꯠꯊꯣꯛꯄ ꯍꯧꯔꯅꯤ ꯑꯃꯨꯛ꯫
ꯑꯣ ꯐꯩꯅꯦ ꯑꯗꯨꯗꯤ꯫
ꯎꯝ ꯎꯝ
ꯈꯔ ꯅꯨꯡꯉꯥꯏꯕ ꯑꯐ ꯑꯐꯕ ꯂꯩꯔꯗꯤ ꯍꯥꯏꯔꯛꯑꯣ꯫
ꯁꯨꯅꯤꯡꯕ꯭ꯔꯣꯅꯦ ꯅꯣꯏ ꯑꯩꯁꯤꯕꯣ ꯑꯗꯨ ꯑꯗꯨꯒꯨꯝꯕꯗꯨꯕꯣ
ꯑꯗꯨꯝ ꯃꯇꯝ ꯂꯦꯟꯕ ꯑꯣꯏꯅ ꯁꯨꯕ ꯌꯥꯏꯅꯦ꯫
ꯑꯥ ꯇꯝꯂꯦꯟꯕ ꯑꯣꯏꯅ ꯁꯨꯕꯗꯤ ꯃꯄꯨꯅ ꯈꯪꯉꯗꯤ ꯌꯥ ꯗꯕꯅꯤꯀꯣ ꯃꯇꯝ ꯂꯦꯜꯂꯒ ꯁꯨꯕ ꯃꯤꯁꯤꯡ
ꯑꯗꯨꯅꯦ ꯑꯩꯈꯣꯏꯗꯤ ꯎꯝ ꯄꯨꯔꯥ ꯑꯗꯨꯝ ꯐ꯭ꯔꯤꯗ ꯂꯩꯔꯒ ꯑꯣꯏꯗꯕꯅꯤꯅꯀꯣ ꯀꯣꯂꯦꯖ ꯀꯥꯕꯅꯤꯅ
ꯑꯥ
ꯑꯗꯣ ꯃꯇꯝ ꯈꯔ ꯈꯛꯀꯤ ꯍꯥꯏꯔꯗꯤ ꯃꯄꯨꯁꯤꯡꯅꯗꯤ ꯌꯥꯅꯤꯡꯉꯛꯑꯣꯏ ꯍꯥꯏꯌꯦ꯫
ꯎꯝ ꯃꯇꯝ ꯈꯔꯀꯤ ꯍꯥꯏꯔꯗꯤ ꯌꯥ ꯁꯨꯡꯌꯥ ꯌꯥꯔꯣꯏꯗ ꯅꯪꯅ ꯍꯥꯏꯖꯤꯜꯂꯒ ꯍꯥꯏꯖꯤꯟꯅꯔꯒ ꯀꯣ
ꯎꯝ
ꯊꯥ ꯃꯉꯥꯃꯨꯛ ꯊꯥ ꯃꯉꯥ ꯇꯔꯨꯛ ꯐꯥꯎꯕꯗꯤ ꯌꯥꯎꯒꯅꯤ ꯈꯣꯠꯀꯅꯤꯅ ꯍꯥꯏꯔꯗꯤ ꯃꯣꯏꯁꯨ ꯑꯗꯨꯝ ꯌꯥꯗꯤ ꯌꯥꯕꯅꯦꯕ꯫
ꯑꯁ ꯑꯗꯨ ꯅꯠꯇ꯭ꯔꯁꯨ ꯃꯤ ꯈꯔꯗꯤ ꯍꯣꯏ ꯍꯥꯏꯖꯤꯜꯂꯒ ꯑꯗꯨꯝ ꯇꯧꯔꯁꯨ ꯃꯤ ꯈꯔꯗꯤ ꯀꯩꯅꯣ ꯇꯧꯋꯦꯗ ꯊꯥ ꯑꯃ ꯐꯥꯎ ꯁꯨꯗꯅ ꯑꯃꯨꯛ ꯇꯣꯛꯄꯁꯨ ꯌꯥꯎꯕꯅꯤ꯫
ꯎꯝ ꯑꯗꯨꯅꯤ ꯋꯥꯖꯤ
ꯑꯗꯨꯅꯦ
ꯑꯁ ꯁꯤꯔꯣꯝꯗ ꯀꯣꯏꯊꯔꯒ ꯌꯥꯗꯅꯦ ꯃꯣꯏꯁꯦ
ꯀꯔꯤ ꯇꯧꯕ꯭ꯔꯥ?
ꯈꯪꯗꯕꯅꯤꯅ
ꯅꯪ ꯈꯪꯅꯕ ꯑꯝꯇ ꯂꯩꯇꯕ꯭ꯔꯣ ꯑꯗꯨꯗ?
ꯑꯥ
ꯈꯪꯅꯕ ꯑꯝꯇ ꯂꯩꯇꯕ꯭ꯔꯣ?
ꯈꯪꯅꯕ꯭ꯔꯣ ꯂꯩꯇꯕꯒꯤꯅꯤ
ꯏꯀꯥꯏꯕ꯭ꯔꯥ?
ꯏꯀꯥꯏꯕ꯭ꯔꯥ
ꯑꯥ ꯅꯪꯅ ꯀꯣꯏꯔꯤꯕ ꯑꯗꯨꯔꯣꯝꯗꯣ ꯑꯥ ꯈꯪꯅꯕꯒ ꯌꯥꯎꯔꯛꯇꯕ꯭ꯔꯕ
ꯑꯁ ꯌꯥꯎꯔꯛꯑꯦꯅꯦ ꯑꯗꯨ ꯃꯇꯝ ꯈꯔ ꯁꯦꯝꯃꯒ ꯇꯧꯊꯣꯛꯀꯦ
ꯑꯥ
ꯅꯣꯏꯔꯣꯝꯗꯥꯗꯤ ꯀꯩ ꯍꯥꯏꯁꯤꯔꯥ ꯈꯣꯏ ꯆꯥꯅꯒꯥꯗꯧꯕꯥ ꯃꯤ ꯑꯝꯇꯥꯐꯥꯎ ꯎꯔꯛꯇꯥꯕ
ꯑꯣ ꯑꯗꯨ ꯃꯤ ꯃꯤꯗꯥꯁꯨ ꯂꯩꯕꯅꯤꯗꯥ ꯗꯨꯗꯤ
ꯍꯣꯏ ꯃꯤ ꯃꯤꯅ ꯂꯩꯔꯥꯁꯨ ꯃꯁꯥ ꯃꯁꯥꯗ ꯑꯃꯨꯛ ꯂꯩꯕ
ꯎꯝ ꯋꯥꯈꯜꯂꯣꯟ ꯃꯥꯟꯅꯗ꯭ꯔꯥꯗꯤ ꯀꯩꯅꯣ ꯌꯥꯝ ꯇꯧꯕꯅ‌ꯦ ꯃꯥꯥꯟꯅꯥꯔꯗꯤ ꯑꯗꯨꯝ ꯅꯨꯡꯉꯥꯏꯔ‌ꯦ
ꯍꯣꯏꯗꯥ ꯋꯥꯈꯜꯂꯣꯟ ꯃꯥꯟꯅꯔꯥꯗꯤ ꯂꯣꯏꯅ ꯅꯨꯡꯉꯥꯏꯕ ꯉꯥꯛꯇꯥꯅꯤꯗ ꯑꯗꯨꯝ ꯃꯥꯟꯅꯥ ꯍꯟꯒꯗꯧꯕꯅꯤꯅꯦ ꯃꯇꯝ ꯆꯪꯉꯤꯁ‌ꯦ
ꯎꯝ ꯍꯦꯛ ꯇꯤꯟꯅꯥꯕꯗ ꯃꯥꯁꯦ ꯀꯃꯥꯏꯟ ꯇꯧꯋꯦ ꯀꯃꯥꯏ ꯑꯗꯨꯃꯥꯏꯟ ꯇꯧꯕꯔꯥꯁꯨ ꯈꯪꯉꯣꯏꯕ ꯈꯔꯥ ꯀꯨꯏꯅ ꯇꯤꯟꯅꯔꯥ ꯀꯥꯟꯗꯁꯨ ꯈꯪꯕꯅ‌ꯦ
ꯎꯝ ꯃꯥꯅꯦ ꯑꯁ ꯅꯣꯡꯁꯦ ꯆꯨꯗꯤ ꯆꯨꯒꯗꯧ ꯃꯥꯜꯂꯦ ꯉꯁꯤꯁꯦ ꯈꯤꯇꯪ ꯈꯤꯇꯪꯕꯨꯗꯤ ꯇꯥꯔꯑꯦ
ꯑꯗꯨ ꯑꯗꯨꯔꯣꯝꯗꯥꯔꯣ ꯅꯣꯏꯔꯣꯝꯗꯥꯔꯣ ꯍ‌ꯣꯏ ꯑꯁ ꯐꯩꯅꯦ ꯑꯩꯈꯣꯏꯗꯥꯗꯤ ꯅꯨꯡꯁꯥ ꯁꯥꯏꯌꯦꯗꯥ ꯇꯥꯒꯗꯥꯕ ꯃꯥꯃꯤꯒ ꯑꯝꯇꯥ ꯎꯗꯦꯗꯥ
ꯑꯁ ꯅꯣꯏꯔꯣꯝꯗꯥꯗꯤ ꯀꯦꯔꯣ ꯐꯦꯟꯒꯨꯝꯕ ꯂꯩꯇ꯭ꯔꯥꯗꯤ ꯋꯥꯗꯤ ꯋꯥꯔꯝꯒꯗꯧ ꯃꯥꯜꯂꯦꯍꯦ
ꯎꯝ ꯑꯁ ꯐꯦꯟ ꯂꯩꯔꯥꯁꯨꯀꯣ ꯐꯦꯟꯒꯤ ꯐꯦꯟ ꯎꯪꯕꯒꯤꯗꯣ ꯑꯃꯨꯛ ꯁꯥꯔꯛꯑꯦ ꯎꯪꯃꯟꯕꯒꯤꯁꯨ
ꯎꯪꯃꯟꯕꯒꯤꯁꯨ ꯑꯁ ꯂꯩꯕ ꯅꯨꯡꯉꯥꯏꯗꯥꯕꯅꯦ ꯏꯪꯉꯦ ꯍꯥꯏꯔꯖꯨ ꯃꯥꯒꯤ ꯈꯨꯏꯪꯗꯣ ꯀꯩꯅꯣꯝ ꯇꯧꯕꯅꯦꯕ ꯁꯥꯕꯒꯨꯝꯕꯗ ꯑꯗꯨꯃꯥꯏꯟ ꯇꯧꯔꯥꯒ
ꯑꯁ ꯐꯦꯟꯁꯨ ꯊꯥꯅꯤꯡꯗꯦ ꯊꯥꯔꯖꯨ ꯀꯨꯏꯅ ꯀꯩꯅꯣ ꯊꯥꯔꯛꯑꯥ ꯀꯥꯟꯗ ꯑꯃꯨꯛ ꯁꯥꯔꯑꯦꯕ ꯑꯗꯨꯅ ꯍꯦꯟꯅ ꯁ ꯁꯥꯏ ꯑꯗꯨ ꯁꯨꯛꯊꯥ ꯊꯥꯗꯕꯤꯗꯥ ꯂꯩꯕꯗꯨꯅ ꯑꯃꯨꯛ ꯍꯦꯟꯅ ꯐꯩ
ꯎꯝ ꯎꯄꯥꯟꯕꯤ ꯒꯨꯝꯕ ꯂꯩꯔꯥꯗꯤꯀꯣ ꯅꯨꯡꯉꯥꯏꯒꯥꯗꯧꯕ ꯒ꯭ꯌꯥꯟ ꯇꯥꯅ ꯐꯝꯃꯥꯒ ꯍꯥ
ꯀꯥꯂꯦꯟꯗꯥꯗꯤ ꯄꯥꯝꯕꯤ ꯃꯅꯥꯛꯇꯥ ꯐꯝꯕ ꯅꯨꯡꯉꯥꯏꯕꯅꯤꯅꯦ
ꯎꯝ
ꯀꯥꯡꯕꯨꯗꯤ ꯈꯔꯥ ꯈꯔꯥ ꯂꯥꯛꯀꯥꯅꯤꯀꯣ
ꯑꯥ
ꯄꯥꯝꯕꯤ ꯄꯥꯝꯕꯤ ꯃꯅꯥꯛꯇ ꯐꯝꯃꯥꯁꯨ ꯀꯥꯡꯗꯤ ꯈꯔꯥ ꯈꯔꯥ ꯂꯥꯛꯀꯥꯅꯤꯕ
ꯍꯣꯏ ꯀꯥꯡꯗꯤ ꯑꯁ ꯍꯟꯗꯛꯁꯦ ꯀꯥꯡꯗꯤ ꯌꯥꯝꯃꯦꯍꯦ
ꯌꯥꯝꯃꯦ ꯑꯩꯅ ꯈꯟꯕꯥꯗꯥꯗ ꯗꯤ ꯍꯟꯗꯛ ꯀꯥꯡ ꯌꯥꯝꯃꯤꯁꯦ ꯀꯥꯡ ꯅꯛꯁꯤꯜꯂꯛꯄꯒꯤꯔꯥ ꯈꯟꯕꯟ
ꯎꯝ
ꯀꯥꯡ ꯇꯧꯈ꯭ꯔꯗꯤ ꯅꯣꯏꯔꯣꯝꯗꯥ ꯀꯥꯡ ꯈꯔꯥ ꯌꯥꯝꯃꯛꯀꯅꯤ
ꯎꯝ ꯎꯝ
ꯇꯥꯟꯂꯛꯀꯅꯤꯕ
ꯆꯦꯛꯁꯤꯟꯅ ꯂꯩꯌꯨꯍꯦ ꯅꯣꯏꯒꯥ ꯗꯦꯡꯒꯤꯒ ꯅꯥꯔꯅꯥ
ꯑꯁ ꯑꯩꯈꯣꯏꯗꯤ ꯀꯩꯅꯣꯅꯦꯗꯥ ꯑꯥ ꯀꯩꯅꯣ ꯇꯧꯈ꯭ꯔꯗꯤ ꯑꯃꯨꯛ ꯌꯥꯝꯃꯣꯏ ꯁꯤꯗꯥꯖꯨ ꯃꯍꯧꯁꯥꯅꯤꯅꯦ ꯁꯤꯗꯗꯤ ꯑꯗꯨꯝ ꯀꯥꯡ ꯌꯥꯝꯃꯤꯅꯦ
ꯃꯩ ꯃꯨꯠꯈ꯭ꯔꯗꯤ ꯀꯥꯡꯗꯤ ꯑꯗꯨꯝ ꯆꯤꯛꯄꯅꯦ
ꯎꯝ ꯃꯩ ꯑꯁ ꯊꯥꯜꯂꯥꯁꯨ ꯑꯗꯨꯝ ꯆꯤꯛꯑꯦꯗꯥ ꯀꯥꯡꯕꯨꯗꯤ
ꯅꯣꯏ ꯅꯣꯏꯒꯤ ꯀꯥꯡꯁꯤꯡꯁꯦ ꯑꯦꯛꯁꯄꯤꯔꯤꯌꯦꯟꯁ ꯂꯩꯕ ꯉꯥꯛꯇꯥ ꯑꯣꯏꯔꯝꯒꯗꯧ ꯃꯥꯜꯂꯦꯍꯦ
ꯑꯃꯔꯛ ꯑꯃꯔꯛ ꯍꯥꯠꯀꯦꯅ ꯆꯪꯕꯗ ꯑꯅꯤ ꯑꯍꯨꯝ ꯍꯥꯠꯄꯁꯤꯁꯨ ꯌꯥꯎꯕꯅꯦ
ꯑꯥ ꯇꯔꯥꯃꯨꯛ ꯅꯞꯄꯒ ꯂꯩꯕ ꯀꯥꯡꯁꯤꯡꯁꯨ ꯌꯥꯝ ꯌꯥꯎꯕꯅꯤꯅꯦ
ꯑꯁ ꯑꯁꯤꯔꯣꯝꯗꯒꯤ ꯀꯥꯡꯗꯤ ꯌꯥꯝ ꯆꯥꯎꯔꯒ
ꯑꯁ ꯎꯝ ꯃꯁꯛꯁꯨ ꯇꯜꯂꯦꯅꯦ ꯃꯣꯏꯗꯣ ꯃꯣꯠꯞ ꯃꯐꯝꯗꯒꯤ ꯂꯥꯛꯄꯅꯤꯅꯀꯣ
ꯆꯥꯎꯁꯨ ꯆꯥꯎꯋꯦ ꯃꯨꯁꯨ ꯃꯨꯋꯦ ꯍꯥꯠꯅꯤꯡꯉꯥꯏꯐꯣ ꯇꯜꯂꯦ ꯇꯨ ꯆꯣꯡꯕ ꯑꯃ ꯌꯥꯎꯋꯦ
ꯃꯣꯏꯁꯤ ꯃꯣꯏꯒꯤ ꯀꯩ ꯍꯥꯏꯁꯦ ꯑꯩꯈꯣꯏꯒꯤ ꯏꯁꯦ ꯃꯣꯏꯒꯤ ꯃꯆꯤꯟꯖꯥꯛ ꯑꯣꯏꯔꯕꯅꯤꯅ ꯍꯥ
ꯑꯩꯈꯣꯏꯅ ꯄꯤꯖꯗ꯭ꯔꯗꯤ ꯃꯣꯏꯁꯨ ꯑꯃꯨꯛ ꯆꯔꯥ ꯍꯦꯟ
ꯆꯨꯝꯃꯦ ꯆꯨꯝꯃꯦ ꯆꯔꯥ ꯍꯦꯜꯂꯗꯤ ꯀꯅꯥꯅ ꯅꯨꯡꯉꯥꯏꯗꯣꯏꯅꯣ
ꯑꯗꯨꯅꯦ
ꯈꯣꯏ ꯃꯤ ꯐꯥꯎ ꯅꯨꯡꯉꯥꯏ ꯇ꯭ꯔꯀꯥꯟꯁꯤꯗ
ꯃꯣꯏ ꯑ ꯈꯔ ꯄꯤꯛꯄꯁꯤꯡꯗꯨꯅ ꯃꯌꯥꯡ ꯀꯪꯕ ꯄꯁꯨ ꯂꯩꯌꯦꯗꯅꯥ ꯀꯥꯡ
ꯍꯣꯏ
ꯑꯗꯩ ꯏ ꯆꯨꯞꯄ ꯐꯪꯗꯕ ꯃꯤꯅꯦ ꯑꯗꯨ ꯀꯥꯡꯁꯤꯡꯅꯦ
ꯑꯣꯏ ꯆꯤꯟꯖꯥꯛ ꯆꯥꯡ ꯅꯥꯏꯅ ꯐꯪꯗꯕ ꯃꯣꯏꯗꯣ
ꯍꯣꯏ ꯈꯔ ꯆꯥꯎꯔꯒ ꯃꯄꯨꯛꯀ ꯌꯥꯝ ꯆꯥꯎꯅ ꯊꯣꯛꯑꯒ ꯑꯁ ꯍꯥꯠꯄ ꯀꯥꯟꯗꯩꯒ ꯎꯝ ꯏꯒ ꯌꯥꯝ ꯊꯣꯛꯄꯗꯣ
ꯎꯝ
ꯑꯗꯨꯁꯤꯡꯗꯨꯗꯤ ꯑꯁ ꯑꯃꯨꯛ ꯍꯥꯠꯄꯗ ꯊꯝꯃꯣꯏꯁꯦ ꯈꯔ ꯄꯦꯜꯂꯦ ꯏꯁꯨ ꯑꯃꯨꯛ ꯄꯤꯖꯕ ꯑꯩꯈꯣꯏꯅ ꯑꯃꯨꯛ ꯍꯥꯠꯄ
ꯑꯗꯨꯅ ꯑꯃꯨꯛ ꯄꯤꯖꯔꯒ ꯍꯥꯠꯄꯗꯤ ꯀꯩꯝ ꯀꯥꯟꯅꯕꯗꯤ ꯂꯩ ꯂꯩꯇꯕꯅꯦ ꯑꯗ ꯑꯗꯨ ꯃꯍꯨꯠꯇꯗꯤ ꯄꯤꯖꯗꯕꯤꯗ ꯐꯕꯅꯦ
ꯑꯗꯨꯅꯦ
ꯑꯁ ꯅꯣꯏꯗꯤ ꯀꯩꯔꯣꯟ ꯅꯣꯏ ꯅꯃꯥꯟꯅꯕꯤꯁꯤꯡꯒ ꯃꯔꯛ ꯃꯔꯛꯇ ꯄꯨꯟꯕ꯭ꯔꯣ
ꯑꯁ ꯑꯩꯈꯣꯏꯗꯤ ꯍꯟꯗꯛ ꯃꯔꯛ ꯄꯨꯟꯗ꯭ꯔꯦꯗ ꯀꯣꯂꯦꯖ ꯀꯥꯗꯕꯅꯤꯅ
ꯑꯁ ꯃꯁꯥ ꯃꯁꯥꯒꯤ ꯊꯕꯛ ꯂꯣꯏ ꯆꯤꯟꯅꯔꯦꯗ ꯑꯃꯨꯛ ꯄꯨꯟꯅꯤꯡꯉꯥꯏ
ꯎꯝ ꯎ ꯀꯩ ꯍꯥꯏꯁꯤꯔꯥ ꯑꯃꯨꯛ ꯀ ꯏꯍꯥꯟ ꯍꯥꯟꯅ ꯑꯃꯨꯛ ꯎꯕ ꯃꯇꯝꯗꯗꯤ ꯐꯖꯅ ꯇꯧꯔꯣꯏꯌꯦ
ꯎꯝ ꯑꯗꯨꯃꯥꯏꯅ ꯇꯧꯕ ꯇꯥꯔꯦ ꯑꯃꯨꯛ ꯅꯣꯏꯗꯤ ꯄꯨꯟꯅ ꯂꯩꯔꯝꯒꯅꯤꯅꯦ
ꯑꯩꯈꯣꯏꯔꯣ ꯑꯩꯈꯣꯏꯁꯨ ꯂꯣꯏ ꯈꯥꯏꯗꯣꯛꯈ꯭ꯔꯦꯗ
ꯑꯗꯨꯅꯤꯅꯦ ꯃꯁꯥ ꯃꯁꯥꯒꯤ ꯊꯕꯛ ꯂꯣꯏ ꯂꯩꯕꯅꯤꯅ
ꯎꯝ ꯊꯕꯛ ꯂꯩꯕ꯭ꯔꯥ ꯂꯩꯇꯕ꯭ꯔꯥꯁꯨ ꯈꯪꯗꯦ ꯑꯗꯨꯝ ꯊꯣꯛ ꯊꯣꯛ ꯆꯠꯅꯈ꯭ꯔꯦꯅꯦ ꯀꯅꯥꯝꯇ ꯂꯩꯅꯗ꯭ꯔꯦꯅꯦ
ꯎꯝ ꯃꯁꯥ ꯃꯁꯥꯒꯤ ꯂꯝꯕꯤ ꯇꯣꯡꯉꯥꯜꯂꯕꯅꯤꯅ ꯄꯨꯟꯕ ꯌꯥꯗ꯭ꯔꯕꯅꯤꯅ
ꯍꯣꯏ
ꯑꯩꯈꯣꯏꯅ ꯄꯨꯜꯂꯤꯁꯦ ꯈꯨꯟꯒꯤꯗꯤ ꯄꯨꯜꯂꯤꯁꯦ ꯀꯨꯝꯍꯩ ꯃꯇꯝꯗ ꯈꯛꯇ ꯑꯣꯏꯔꯦꯅꯦ ꯐꯖꯅ ꯄꯨꯜꯂꯤꯁꯦ ꯑꯇꯩ ꯑꯇꯣꯞꯄ ꯃꯇꯝꯗꯒꯤ
ꯂꯣꯏꯅ ꯄꯨꯟꯁꯤꯟꯅꯔꯦꯗ ꯂꯣꯏꯅ
ꯎꯝ
ꯍꯟꯗꯛꯇꯤ ꯀꯨꯝꯍꯩꯁꯨ ꯌꯥꯝ ꯀꯌꯥꯝ ꯀꯟꯅ ꯅꯨꯡꯉꯥꯏꯒꯗꯧ ꯃꯥꯟꯗ꯭ꯔꯦꯗ
ꯅꯨꯡꯉꯥꯏꯒꯗꯕ ꯃꯥꯟꯗ꯭ꯔꯦ ꯑꯗꯨꯃꯥꯏꯅ ꯇꯧꯔꯒ ꯂꯩꯔꯗꯤ
ꯎꯝ
ꯑꯗꯣ ꯑꯥ ꯑꯌꯥꯝꯕ ꯃꯤꯅꯗꯤ ꯀꯨꯝꯍꯩ ꯇꯧꯅꯤꯡꯉꯥꯏꯁꯨ ꯂꯥꯛꯀꯗꯕ ꯃꯥꯟꯗꯦ ꯑꯩꯅ ꯈꯟꯕꯗ ꯃꯤ ꯂꯩꯒꯗꯕ ꯃꯥꯟꯗꯦ
ꯎꯝ ꯅꯣꯏꯗꯤ ꯑꯗꯨꯝ ꯂꯥꯛꯀꯗ꯭ꯔꯣ
ꯈꯪꯗꯦ ꯑꯩꯈꯣꯏꯗꯤ ꯂꯥꯛꯀꯅꯤ ꯆꯍꯤ ꯑꯃ ꯁꯨꯝ ꯁꯨꯝ